ꯍꯜꯂꯣ ꯆꯥꯛ ꯆꯥꯈ꯭ꯔꯕ꯭ꯔꯣ
ꯆꯥꯔꯦ ꯍꯣꯏ
ꯀꯔꯤ ꯌꯦꯟꯁꯥꯡ ꯆꯥꯕ꯭ꯔꯣ
ꯑꯥ ꯉꯁꯤꯁꯦ ꯑꯂꯨ
ꯑꯂꯨ ꯆꯥꯕ
ꯑ ꯑꯂꯨꯒ ꯀꯩꯅꯥ ꯑ ꯕꯅꯅꯥ ꯁꯇꯦꯝ
ꯑꯣ ꯏꯔꯣꯟꯕ꯭ꯔꯥ ꯊꯣꯡꯕ꯭ꯔꯥ
ꯊꯣꯡꯕꯅꯦ
ꯑꯣ ꯍꯥꯎꯕ꯭ꯔꯥ
ꯍꯥꯎꯋꯦ ꯍꯣꯏ
ꯎꯝ ꯀꯔꯤ ꯀꯔꯤ ꯊꯕꯛ ꯁꯨꯕ꯭ꯔꯣ
ꯊꯕꯛ ꯇꯧꯗꯦꯗ
ꯊꯕꯛ ꯇꯧꯗꯦ ꯎꯝ
ꯁꯨꯝ ꯌꯨꯝꯗ ꯂꯩꯌꯦ
ꯑꯣ ꯅꯪꯗꯤ ꯑ ꯁ꯭ꯀꯨꯜ ꯀꯥꯕ꯭ꯔꯥ ꯀꯣꯂꯦꯖ ꯀꯣꯂꯦꯖ ꯂꯣꯏꯔꯕ꯭ꯔꯥ ꯀꯃꯥꯏ ꯇꯧꯕ꯭ꯔꯣ
ꯎꯝ ꯂꯣꯏꯔꯒ ꯂꯣꯏꯔꯦ
ꯑꯣ ꯀꯌꯥ ꯀꯌꯥ ꯂꯣꯏꯕ
ꯒ꯭ꯔꯦꯖꯨꯌꯦꯁꯟ
ꯑꯦ ꯒ꯭ꯔꯦꯖꯨꯌꯦꯁꯟ ꯂꯣꯏꯔꯦ
ꯑꯥ
ꯎꯝ ꯑꯗꯨ ꯊꯕꯛ ꯀ꯭ꯔꯤꯁꯨ ꯇꯧꯗꯕ꯭ꯔꯥ
ꯊꯕꯛ ꯀꯟꯅ ꯊꯤꯔꯤ
ꯑꯥ ꯍꯥ ꯍꯥ ꯍꯣꯏ ꯍꯣꯏ ꯐꯩ ꯐꯩ
ꯑ ꯅꯪꯗꯤ ꯀꯩ ꯏꯪꯁꯥꯡ ꯆꯥꯔꯒꯦ
ꯑꯩꯗꯤ ꯉꯁꯤ ꯑꯌꯨꯛꯇꯣ ꯗꯥꯜ ꯆꯥꯏ
ꯑꯣ
ꯑꯣ ꯑꯝ ꯍꯝ ꯍꯝ ꯎꯝ ꯅꯨꯇꯤ ꯈꯨꯗꯤꯡ ꯆꯥꯕꯗꯤ ꯍꯥꯎꯇꯦꯗ ꯃꯔꯛ ꯃꯔꯛ ꯑꯗꯨꯝ ꯆꯥꯕꯗꯣ ꯍꯥꯎꯋꯦ
ꯆꯨꯝꯕ꯭ꯔꯥ
ꯑꯝ ꯍꯥꯎ
ꯀꯩꯗꯧꯔꯤꯅꯣ ꯍꯧꯖꯤꯛꯇꯤ
ꯑꯁ ꯆꯥꯛꯆꯥꯥ ꯇꯣꯛꯑꯒ ꯑꯗꯨꯝ ꯉꯥꯏꯍꯥꯛ ꯄꯣꯊꯥꯕꯅꯤꯗ
ꯑꯣ ꯑꯩꯈꯣꯏꯁꯨ ꯍꯧꯖꯤꯛ ꯆꯥꯛ ꯆꯥꯊꯣꯛꯑꯦ
ꯎꯝ ꯎꯝ ꯅꯣꯏ ꯏꯃꯨꯡꯅꯤ ꯃꯤ ꯌꯥꯝꯕ꯭ꯔꯥ ꯌꯥꯝꯗꯕ꯭ꯔꯥ ꯀꯃꯥꯏꯅ ꯇꯧꯕ꯭ꯔꯥ
ꯑꯩꯒꯤ ꯏꯃꯨꯡꯔꯣ ꯃꯤ ꯌꯥꯝꯂꯦ ꯑꯩꯈꯣꯏ ꯃꯤ ꯍꯧꯖꯤꯛ ꯂꯩꯔꯤꯁꯦ ꯃꯤ ꯃꯔꯤ ꯃꯉꯥ ꯈꯛꯇꯅꯤ
ꯑꯣ ꯕꯣꯜ ꯌꯦꯡꯗꯕ꯭ꯔꯣ
ꯕꯣꯜ ꯌꯦꯡꯉꯦ ꯉꯔꯥꯡ ꯅꯨꯡꯗꯥꯡ ꯕꯣꯜ ꯌꯦꯡꯕꯒꯤ ꯌꯥꯍꯧ ꯊꯦꯡꯉꯦ ꯉꯁꯤꯁꯨ
ꯉꯔꯥꯡ ꯐ꯭ꯔꯥꯟꯁꯈꯩ ꯁꯥꯟꯅꯕ꯭ꯔꯥ
ꯑ ꯐ꯭ꯔꯥꯟꯁꯅ ꯉꯝꯒ꯭ꯔꯦ
ꯉꯝꯈ꯭ꯔꯦ ꯒꯣꯜ ꯀꯌꯥ ꯏꯁꯀꯣꯠ ꯎꯝ ꯑꯣ ꯐꯩ ꯐꯩ ꯌꯦꯡꯒꯦ ꯍꯥꯏꯔꯒ ꯑꯩꯈꯣꯏꯗꯤ ꯅꯪꯗ꯭ꯔꯦ ꯍꯨꯝ ꯍꯨꯝ ꯇꯨꯝꯅꯤꯡꯕꯒꯤ ꯌꯦꯡꯗ꯭ꯔꯦꯗ ꯐ꯭ꯔꯥꯟꯁꯀ ꯌꯦꯡꯕꯁꯦ ꯁꯨꯛꯅꯪ ꯅꯪꯗ꯭ꯔꯦꯍꯦ ꯍꯧꯖꯤꯛꯀꯥꯟꯗꯤ
ꯍꯨꯎꯝ
ꯎꯝ ꯊꯦꯡꯕ ꯊꯦꯡ ꯈꯛ ꯁꯥꯟꯅꯕꯅꯤꯅꯀꯣ ꯌꯦꯡꯕꯗꯣ ꯉꯝꯗꯦ ꯎꯝ ꯐ꯭ꯔꯥꯟꯁ ꯈꯣꯏꯁꯦ ꯍꯩꯕ꯭ꯔꯥ ꯀꯃꯥꯏ ꯇꯧꯕ꯭ꯔꯥ
ꯍꯣꯏ ꯍꯩꯌꯦ ꯍꯥꯏꯇꯥꯔꯦ ꯗ ꯍꯣꯏ
ꯎꯝ ꯅꯪꯗꯤ ꯀꯅꯥ ꯁꯥꯄꯣꯔꯠ ꯑꯣꯏꯕ꯭ꯔꯣ
ꯐ꯭ꯔꯥꯟꯁꯇ ꯇꯧꯕꯅꯦ
ꯇꯧꯋꯦꯕ
ꯑꯥ
ꯑꯥ ꯅꯣꯏ ꯂꯩꯐꯝꯗꯤ ꯅꯣꯡ ꯆꯨꯕ꯭ꯔꯥ ꯁꯥꯕ꯭ꯔꯥ ꯀꯃꯥꯏꯅ ꯇꯧꯕ꯭ꯔꯣ
ꯑꯁ ꯁꯥꯕꯅ ꯂꯣꯏꯔꯦ ꯑꯩꯏꯒꯤꯗꯤ ꯅꯣꯏꯒꯤꯗꯤ
ꯑꯩꯈꯣꯏꯁꯨ ꯁꯥꯏ ꯅꯣꯡ ꯆꯨꯗ꯭ꯔꯦꯅꯦ ꯉꯔꯥꯡꯁꯦ ꯅꯣꯡ ꯆꯨꯒꯦꯔ ꯈꯜꯂꯒ ꯆꯨ ꯍꯧꯗ꯭ꯔꯦ
ꯑꯣ
ꯑꯩꯈꯣꯏ ꯂꯩꯐꯝꯒ ꯃꯥꯟꯅ ꯃꯥꯟꯅꯕ꯭ꯔꯥ ꯈꯪꯗꯦ
ꯎꯝ
ꯅꯣꯏ ꯑꯗꯨꯔꯣꯝꯒꯤ ꯁꯥꯏꯠ ꯈꯣꯏꯗꯣ ꯃꯩꯇꯩꯂꯣꯟ ꯐꯖꯅ ꯁꯦꯡꯗꯕꯁꯨ ꯌꯥꯎꯏꯀꯣ
ꯑ ꯃꯤ ꯑꯌꯥꯝꯕꯅ ꯁꯦꯡꯗꯕꯅꯤꯗ ꯍꯥꯏꯕꯗꯤ ꯑꯩꯈꯣꯏꯒꯤ ꯀꯩꯅꯣ ꯅꯠꯇꯕꯅꯤꯅꯀꯣ
ꯎꯝ
ꯐꯖꯅꯅꯤ ꯁꯦꯡꯗꯕꯅꯦ
ꯎꯝ ꯇꯧꯗꯦ ꯅꯣꯏꯒꯤ ꯑꯦꯔꯤꯌꯥꯗꯣ ꯑꯌꯥꯝꯕ ꯅꯣꯏ ꯅꯣꯏ ꯇ꯭ꯔꯥꯏꯞ ꯃꯁꯦꯜ ꯈꯛꯇ ꯑꯣꯏꯕ꯭ꯔꯥ ꯑꯗꯨ ꯇꯣꯉꯥꯟꯕꯁꯨ ꯃꯤꯛꯁ ꯑꯣꯏꯕ꯭ꯔꯥ
ꯍꯣꯏ ꯑꯩꯈꯣꯏ ꯈꯛꯇꯅꯤꯗ ꯈꯣꯏ ꯂꯝꯗ
ꯑꯣ ꯎꯝ ꯑꯣ ꯑꯗꯨꯒꯤ ꯅꯣꯏ ꯂꯣꯟ ꯈꯛꯇ ꯑꯗꯨꯝ ꯉꯥꯡꯅꯕꯅꯤꯅꯀꯣ ꯎꯝ ꯎꯝ ꯑꯩꯈꯣꯏ ꯔꯣꯝꯗꯗꯤ ꯑꯃꯨꯛꯀ ꯃꯤꯛꯁ ꯁꯞ ꯑꯣꯏꯕꯅꯦꯕ
ꯑꯥ
ꯇ꯭ꯔꯥꯏꯞꯁꯦ ꯌꯥꯝꯕꯅꯦꯕ ꯑꯗꯨꯒꯤ ꯃꯩꯇꯩꯔꯣꯜ ꯈꯛꯇ ꯑꯗꯨꯝ ꯁꯤꯖꯤꯟꯅꯕꯒꯤꯀꯣ ꯑꯌꯥꯝꯕ ꯃꯩꯇꯩꯂꯣꯟꯁꯦ ꯑꯗꯨꯝ ꯊꯣꯛꯑꯦ
ꯎꯝ
ꯄꯩꯁꯥꯒꯤ ꯀꯩꯅꯣ ꯈꯛ ꯑꯣꯏꯅꯤꯅ ꯉꯥꯡꯕꯗ ꯀꯩꯅꯣ ꯇꯧꯔꯦ
ꯍꯥ
ꯎꯝ ꯕꯣꯂꯨꯝꯗ ꯁꯤꯟꯃꯥ ꯌꯦꯡꯕꯗꯣ ꯑꯩꯅ ꯕꯣꯂꯨꯝ ꯈꯔ ꯅꯦꯝꯍꯜꯂꯣ ꯍꯥꯏꯕ
ꯃꯤ ꯀꯌꯥ ꯂꯩꯒꯦ ꯅꯣꯏꯗꯤ
ꯎꯝ ꯑꯩꯈꯣꯏꯁꯦ ꯑꯩꯈꯣꯏ ꯌꯨꯝ ꯃꯈꯥꯗ ꯑꯗꯨꯝ ꯉꯥꯍꯥꯛ ꯃꯣꯏ ꯌꯨꯝꯗꯤ ꯏꯪꯕꯅꯤꯅ ꯑꯗꯨꯗ ꯇꯨꯝꯃ ꯂꯩꯕ ꯎꯝ ꯑꯩꯈꯣꯏꯗꯤ ꯃꯤ ꯃꯔꯤ ꯈꯛꯇꯅꯤ ꯑꯩꯈꯣꯏꯖꯨ
ꯑꯣ
ꯑꯩꯒꯤ ꯑꯩꯒꯤ ꯅꯨꯄꯥꯅꯦ ꯑꯩꯅꯦ ꯑꯩꯒꯤ ꯏꯅꯦꯝꯕꯣꯛ ꯏꯀꯨꯕꯣꯛ ꯑꯩꯈꯣꯏ ꯃꯔꯤ ꯈꯛꯇ ꯂꯩꯔꯦ ꯁ꯭ꯃꯣꯜ ꯐꯦꯃꯤꯂꯤ ꯍꯥꯏꯕ ꯇꯥꯔꯦ ꯌꯥꯝ ꯁꯝꯅ
ꯎꯝ ꯑꯉꯥꯡꯗꯤ
ꯑꯉꯥꯡꯗꯤ ꯂꯩꯇ꯭ꯔꯤ
ꯑꯣ ꯑꯣ
ꯑꯩꯈꯣꯏ ꯈꯛꯇ ꯂꯩꯌꯦ ꯑꯗꯨꯒꯤ ꯌꯥꯝꯅ ꯃꯤ ꯌꯥꯝꯗꯕꯅꯤꯅ
ꯎꯝ ꯅꯣꯏꯒꯤ ꯀꯩꯅꯣꯗꯤ ꯅꯣꯏꯒꯤ ꯗꯤꯁꯇ꯭ꯔꯤꯛꯇꯤ
ꯆꯥꯟꯗꯦꯜ
ꯑꯣ ꯑꯣ ꯆꯥꯟꯗꯦꯜ
ꯎꯝ ꯅꯈꯣꯏꯗ ꯅꯪ ꯗꯤꯁꯇ꯭ꯔꯤꯛꯇꯨ ꯀꯔꯤ ꯑꯣꯏꯕ꯭ꯔꯥ
ꯑꯩꯈꯣꯏ ꯑꯩꯈꯣꯏꯒꯤꯅ ꯇꯃꯦꯡꯂꯣꯡ ꯑꯣꯏꯌꯦ ꯍꯧꯖꯤꯛꯇꯤ ꯏꯝꯐꯥꯜꯗ ꯂꯩꯌꯦ
ꯑꯣ
ꯑꯩꯈꯣꯏ ꯏꯌꯥꯝꯕꯒꯤ ꯃꯅꯥꯛꯇ ꯀꯣ
ꯎꯝ ꯀꯕꯨꯏꯅꯤꯀꯣ
ꯑꯣ ꯀꯕꯨꯏꯅꯦ ꯍꯣꯏ
ꯑ ꯑꯩꯒꯤ ꯑꯟꯇꯤ ꯑꯃꯁꯨ ꯀꯕꯨꯏꯅꯤꯅꯦ
ꯑꯣ
ꯑꯗꯨꯏ ꯑꯩꯅ ꯃꯩꯇꯩꯂꯣꯟ ꯉꯥꯡꯕꯗ ꯑꯗꯨ ꯑꯣꯏꯒꯅꯤ ꯑꯗꯨꯝ ꯈꯟꯕ ꯑꯩꯒꯤ ꯑꯟꯇꯤꯁꯨ ꯑꯣꯏꯕꯅꯦꯕ
ꯎꯝ
ꯁꯤꯅꯦꯃꯥꯒ ꯌꯦꯡꯗꯔꯣ
ꯁꯤꯅꯦꯃꯥ ꯁꯤꯅꯦꯃꯥꯅꯤ ꯌꯦꯡꯗꯦꯗ ꯍꯣꯏ ꯃꯔꯛ ꯃꯔꯛꯇ ꯔ꯭ꯤꯜꯁ ꯒꯨꯝꯕꯗꯤ ꯏꯟꯁꯇꯥꯒ꯭ꯔꯥꯝꯗ ꯑꯗꯨꯝ ꯌꯦꯡꯉꯦ
ꯎꯝ ꯅꯪꯒꯤ ꯅꯆꯥꯅꯨꯄꯤꯈꯣꯏꯗꯤ ꯀꯌꯥ ꯂꯩꯕ꯭ꯔꯣ
ꯍꯥ
ꯅꯆꯟꯅꯨꯄꯤ ꯅꯆꯦꯒꯨꯝꯕ ꯂꯩꯕ꯭ꯔꯥꯕ
ꯑꯥ ꯑꯩꯒꯤ ꯏꯌꯥꯝꯕ ꯑꯃ ꯈꯛꯇꯅꯦ ꯏꯃꯨꯡꯗ ꯃꯤ ꯑꯅꯤ ꯈꯛꯇꯅꯦ ꯑꯩꯈꯣꯏꯖꯨ
ꯑꯣ ꯅꯆꯤꯟ ꯅꯥꯅꯥꯎ ꯑꯅꯤ ꯈꯛꯇ ꯑꯣꯏꯕ ꯑꯣ ꯑꯗꯨꯅ ꯌꯥꯝꯕꯒ ꯅꯪ ꯑꯣ ꯅꯨꯄꯤ ꯌꯥꯎꯗꯦ
ꯍꯣꯏ ꯌꯥꯎꯗꯦ ꯌꯥꯎ
ꯑꯣꯍꯣ ꯅꯨꯄꯤ ꯌꯥꯎꯗ꯭ꯔꯗꯤ ꯅꯨꯡꯉꯥꯏꯔꯝꯃꯣꯏ
ꯅꯨꯡꯉꯥꯏꯇꯦ ꯍꯥꯏ ꯍꯤ ꯍꯤ
ꯅꯨꯄꯤ ꯅꯨꯄꯤ ꯌꯥꯎꯗ꯭ꯔꯁꯨ ꯅꯨꯡꯉꯥꯏꯇꯦ ꯅꯨꯄꯥ ꯌꯥꯎꯗ꯭ꯔꯁꯨ ꯅꯨꯡꯉꯥꯏꯇꯦ
ꯎꯝ ꯅꯨꯄꯤ ꯌꯥꯎꯗꯕꯅꯤꯅ ꯏꯃꯥꯗꯤ ꯈꯔ ꯋꯥꯔꯦ ꯍꯦ
ꯑꯗꯨ ꯅꯣꯏꯅꯁꯨ ꯈꯔ ꯃꯇꯦꯡ ꯄꯥꯡꯕ ꯌꯥꯎꯍꯦ ꯅꯃꯥꯗꯣ ꯅꯨꯡꯁꯤꯌꯦ ꯑꯩꯈꯣꯏꯁꯨ ꯑꯅꯤ ꯈꯛꯇꯗꯤ ꯑꯣꯏꯌꯦꯅ
ꯑꯝ
ꯑꯗꯨ ꯑꯩꯈꯣꯏꯗꯅ ꯏꯅꯥꯎꯅꯨꯄꯥ ꯑꯃ ꯂꯩꯕ
ꯑꯣꯑꯣ ꯑ ꯣ
ꯅꯨꯄꯤ ꯑꯃ ꯅꯨꯄꯥ ꯑꯃ ꯑꯣꯏꯕ
ꯎꯝ ꯑꯗꯨꯅ ꯐꯩꯗ
ꯎꯝ
ꯆꯞ ꯆꯥꯔꯦ ꯑꯗꯨꯅ
ꯎꯝ ꯅꯨꯄꯤ ꯊꯤꯗ꯭ꯔꯤ ꯃꯥꯗꯤ
ꯑꯝ ꯎꯝ
ꯅꯌꯥꯝꯕꯗꯤ ꯅꯨꯄꯤ ꯊꯤ ꯊꯤꯔꯕ꯭ꯔꯥ
ꯊꯤꯗ꯭ꯔꯤꯌꯦ ꯃꯥꯁꯨ
ꯑ ꯄꯥꯈꯪ ꯑꯣꯏꯔꯤꯕ ꯑꯅꯤꯃꯛꯀꯣ
ꯎꯝ
ꯎꯝ ꯑꯉꯥꯡ ꯑꯣꯏꯔꯤꯕ꯭ꯔꯥ
ꯆꯍꯤꯗꯤ ꯆꯍꯤ ꯀꯨꯟꯊ꯭ꯔꯥ ꯁꯨꯔꯝꯒꯅꯤ ꯑꯩꯁꯦꯛꯄꯨꯗꯤ ꯈꯪꯗ꯭ꯔꯦ ꯑꯩꯁꯨ
ꯎꯝ ꯊꯤꯕ ꯌꯥꯔꯦ ꯑꯗꯨꯗꯤ
ꯍꯣꯏ ꯊꯤꯕꯗꯤ ꯊꯤꯕ ꯌꯥꯔꯦ
ꯑꯝ
ꯅꯣꯏꯗꯤ ꯀꯩ ꯀꯩ ꯍꯣꯠꯅꯔꯤꯒꯦ
ꯑꯁ ꯑꯩꯈꯣꯏꯗꯤ ꯍꯧꯖꯤꯛꯀꯥꯁꯦ ꯂꯧ ꯀꯨꯝꯕ
ꯑꯝ
ꯂꯧ ꯁꯨꯕ ꯃꯇꯝ ꯌꯧꯔꯦ ꯉꯁꯤꯗꯤ ꯁꯨꯇꯤ ꯐꯪꯉꯦ
ꯍꯥ ꯍꯦ ꯍꯦ
ꯉꯁꯤꯗꯤ ꯁꯨꯇꯤ ꯐꯪꯕꯒꯤ ꯅꯨꯡꯉꯥꯏ ꯂꯩꯔꯦ
ꯑꯥ ꯍꯌꯦꯡꯁꯨ ꯑꯃꯨꯛ ꯅꯨꯡꯉꯥꯏꯅ ꯂꯩꯊꯣꯛꯑꯣ
ꯎꯝ ꯍꯌꯦꯡꯗꯤ ꯁꯟꯗꯦꯃꯨꯛ ꯑꯣꯏꯔꯦ
ꯎꯝ
ꯍꯞꯇꯥ ꯂꯥꯛꯄꯁꯨ ꯈꯛ ꯈꯪꯍꯧꯗꯦꯍꯦ
ꯑꯥ
ꯊꯨꯅ ꯊꯨꯅ ꯂꯥꯛ ꯑꯦ
ꯅꯣꯏ ꯅꯣꯏ ꯀꯩꯅꯣ ꯑꯩꯈꯣꯏ ꯑꯪꯀꯜ ꯍꯣꯏꯗꯤ ꯕꯧ ꯌꯦꯡꯗꯔꯣ
ꯎꯝ ꯌꯦꯉ ꯉꯥꯔꯥꯡꯗꯤ ꯌꯦꯡꯗ꯭ꯔꯦ
ꯑꯣ
ꯉꯔꯥꯡꯗꯤ ꯌꯦꯡꯉꯦ
ꯎꯝ ꯍꯣꯏ ꯑꯩꯈꯣꯏꯁꯤ ꯌꯥꯝ ꯀꯩꯅꯣ ꯇꯨꯝꯕ ꯅꯨꯡꯉꯥꯏꯕ ꯃꯇꯝꯅꯦꯕ ꯃꯣꯏ ꯕꯣꯜ ꯂꯥꯛꯄ ꯑꯗꯣ ꯑꯗꯨꯒꯤ ꯌꯦꯡꯕꯗꯣ ꯐꯔꯛ ꯇꯥꯔꯦ
ꯇꯦꯟ ꯊꯥꯔꯇꯤꯒꯨꯝꯕ ꯑꯣꯏꯔꯗꯤꯀꯣ ꯋꯥꯔꯁꯨ ꯑꯗꯨꯝ ꯌꯦꯡꯕ ꯌꯥꯏꯑꯕ ꯄꯨꯡ ꯑꯃ ꯃꯈꯥꯏ ꯍꯥꯏꯕꯁꯤꯗꯤ ꯑꯁ ꯇꯨꯝꯕ ꯐꯥꯗꯕꯒꯤ ꯋꯥꯕꯒꯤ ꯍꯦꯛꯇ ꯌꯦꯡꯗꯕ
ꯎꯝ ꯕꯣꯜ ꯌꯦꯡꯅ ꯑꯃꯨꯛ ꯋꯥꯔꯦ ꯍꯥꯏꯅ ꯊꯕꯛ ꯆꯠꯇꯕꯤꯗ ꯑꯃꯨꯛ ꯂꯩꯔꯅꯤ
ꯑꯗꯨꯒꯤꯅꯦ ꯅꯍꯥꯟꯋꯥꯏꯗꯤ ꯅꯍꯥꯟ ꯐꯥꯔꯁ ꯍꯥꯎꯕ ꯀꯥꯟꯗꯗꯤ ꯌꯦꯡꯉꯦꯕ ꯑꯩꯈꯣꯏꯁꯨ ꯑꯗꯣ ꯍꯧꯖꯤꯛꯀꯥꯟꯗꯤ ꯂꯧꯁꯨ ꯀꯨꯝꯒꯗꯧꯕꯅꯤꯅ
ꯎꯝ ꯎꯝ ꯑꯣ ꯑꯗꯨ ꯐꯔꯦ ꯑꯗꯨ ꯑꯗꯨꯝ ꯄꯎ ꯃꯔꯛ ꯃꯔꯛ ꯑꯣ ꯑꯗꯨꯝ ꯄꯥꯎ ꯐꯅꯔꯁꯦꯀꯣ
ꯎꯝ ꯎꯝ
ꯎꯝ
ꯎꯝ
ꯐꯔꯦ ꯐꯔꯦ
ꯑ ꯑꯣ